ꯍꯜꯂꯣ꯫ ꯇꯥꯔꯦ ꯇꯥꯔꯦ꯫ ꯑꯩꯒ ꯅꯪ ꯃꯦꯁꯦꯁ ꯎꯝ ꯍꯥꯏꯌꯣ ꯍꯥꯏꯌꯣ꯫
ꯅꯪ ꯃꯤꯁ ꯀꯣꯜ ꯂꯩꯔꯝꯃꯦ ꯑꯩꯗꯣ ꯍꯜꯍꯧꯗ꯭ꯔꯦꯅꯦ ꯑꯃꯨꯛ꯫
ꯎꯝ ꯑꯩꯗꯣ ꯑꯩꯅ ꯀꯩꯅꯣ ꯇꯧꯗꯧ ꯃꯥꯟ ꯅꯪꯅ ꯇꯥꯔꯝꯗꯧ ꯃꯥꯟꯗ꯭ꯔꯕ ꯐꯣꯟꯗꯣ꯫ ꯍꯥ꯫
ꯅꯪ ꯅꯍꯥꯟ ꯑꯩꯉꯣꯟꯗ ꯒ꯭ꯌꯥꯁꯀꯤ ꯃꯇꯥꯡꯗ ꯈꯔ ꯍꯪꯉꯛꯏꯗꯅ꯫
ꯑꯥ꯫
ꯍ ꯑꯗꯨꯗꯣ ꯑꯩꯁꯦ ꯍꯥꯏꯒꯦꯗꯤ ꯇꯧꯕ ꯑꯗꯣ ꯅꯪ ꯐꯣꯟ ꯇꯧꯔꯛꯏꯁꯦ ꯁꯤꯒꯤ ꯑꯗꯨꯝ ꯑꯣꯏꯔꯝꯗꯧꯗꯤ ꯃꯥꯜꯂꯦ ꯅꯪ ꯒ꯭ꯌꯥꯁ ꯅꯪ ꯌꯥꯗꯦꯅ ꯍꯥꯏꯗ꯭ꯔꯣ ꯑꯗꯣ ꯀꯃꯥꯏꯅ ꯇꯧ ꯌꯥꯔꯛꯇ꯭ꯔꯤꯅꯣ?
ꯒ꯭ꯌꯥꯁꯇꯣ ꯈꯪꯗꯦ ꯔꯦꯒꯨꯂꯦꯇꯔꯗ ꯌꯥꯗ꯭ꯔꯤꯔ ꯀꯩꯅꯣ ꯒ꯭ꯌꯥꯟ ꯇꯗꯦ꯫ ꯍꯥꯏꯔꯛꯑꯣ ꯑ ꯁꯤꯅꯗ꯭ꯕꯤꯕꯀꯣ ꯒ꯭ꯌꯥꯁ ꯑꯅꯤ ꯁꯨꯏꯕ ꯑꯅꯤꯗꯣ ꯑꯃꯅ ꯁꯨꯡꯄꯥꯏ ꯄꯥꯏꯈ꯭ꯔꯦ ꯑ ꯇꯣꯞꯄ ꯑꯃ ꯁꯤꯖꯤꯅ ꯂꯩꯔꯦꯕ ꯑꯗꯣ ꯑ ꯅꯪ ꯁꯦꯝꯕ ꯍꯩꯕ ꯃꯤ ꯂꯩꯔꯅꯤ ꯑꯃꯨꯛꯇꯪ ꯀꯧꯕꯤꯔꯛꯀꯦꯔꯕ꯫
ꯂꯩꯌꯦꯕ ꯑꯩ ꯅꯍꯥꯟ ꯅꯣꯡꯃꯅꯦ ꯒ꯭ꯌꯥꯁꯀꯤꯅꯦ ꯀꯩꯅꯣ ꯑꯃ ꯑꯦꯋꯥꯔꯅꯦꯁ ꯄ꯭ꯔꯣꯒ꯭ꯔꯥꯝ ꯑꯃ ꯌꯥꯎꯕ ꯆꯠꯂꯦꯕꯀꯣ ꯑꯗꯨꯅꯦ ꯃꯣꯏ ꯑꯩꯅ ꯍꯥꯏꯔꯝꯕꯁꯦ ꯒ꯭ꯌꯥꯁꯁꯦ ꯑꯈꯣꯏꯅ ꯑꯇꯣꯞꯄ ꯃꯤ ꯂꯥꯛꯑꯒ ꯁꯦꯝꯕꯤꯕ ꯈꯣꯠꯄ ꯇꯧꯗ꯭ꯔꯥ ꯃꯁꯛ ꯈꯪꯗꯕ ꯃꯤꯅ ꯑꯗꯨ ꯇꯧꯍꯟꯒꯅꯣꯅ ꯍꯥꯏꯕ ꯑꯈꯣꯏ ꯑꯗꯨꯝ ꯁꯨꯃꯥꯏꯅ ꯑꯦꯖꯦꯟꯁꯤ ꯒ꯭ꯌꯥꯁꯀꯤ ꯑꯦꯖꯦꯟꯁꯤ ꯂꯩꯕꯅꯦꯕ ꯑꯗꯨꯗꯨꯅ ꯑꯗꯨꯝ ꯁꯦꯝꯍꯟꯕꯤꯌꯨ ꯈꯣꯠꯂꯨ ꯒ꯭ꯌꯥꯁꯇꯁꯦ ꯌꯥꯝꯅ ꯔꯤꯛꯁꯁ ꯋꯥꯡꯕ ꯄꯣꯠꯅꯤ ꯄꯣꯈꯥꯏ ꯈꯣꯈꯥꯏ ꯂꯩꯕ ꯇꯧꯔꯛꯑꯗꯤ ꯗꯤ ꯈꯨꯗꯣꯡ ꯊꯤꯅꯤꯡꯉꯥꯏ ꯅꯠꯇ꯭ꯔꯅꯦ ꯑꯗꯨꯒꯤ ꯑ ꯎꯝ ꯑꯇꯣꯞꯄ ꯃꯤ ꯑꯇꯣꯞꯄ ꯃꯁꯛ ꯈꯪꯗꯕꯗ ꯄꯪꯁꯦꯝ ꯁꯦꯝꯍꯟꯒꯅꯨ ꯂꯥꯛꯁꯨ ꯂꯥꯛꯇ꯭ꯔꯣ ꯑꯈꯣꯏ ꯁꯤꯒꯤ ꯂꯩ ꯂꯣꯀꯦꯂꯤꯇꯤꯗ ꯑꯗꯨꯝ ꯃꯌꯥꯝ ꯄꯪꯂꯥꯛꯇ ꯂꯥꯛꯑ ꯁꯦꯝꯕꯤꯗ꯭ꯔꯅꯦ ꯇꯧꯍꯟꯒꯅꯨ ꯍꯥꯏꯕ ꯄꯩꯁꯥꯁꯨ ꯃꯌꯥꯝ ꯃꯌꯥꯝ ꯇꯤꯡꯉꯒ ꯑꯗꯨꯏ ꯁꯔꯨꯛꯄꯗꯤ ꯃꯣꯏ ꯍꯧꯖꯤꯛꯀꯤ ꯑꯦꯖꯦꯟꯁꯤꯁꯨ ꯑꯣꯜ ꯒ꯭ꯌꯥꯁ ꯑꯦꯖꯦꯟꯁꯤ ꯍꯥꯏꯕ ꯀꯩꯅꯣꯝ ꯍꯥꯏꯅꯦ ꯑꯩ ꯀꯥꯎꯔꯦꯅꯦ ꯀꯩꯅꯣꯝꯃ ꯍꯥꯏꯒꯨꯝ ꯇꯧꯕꯅꯦ ꯑꯗꯨꯃꯥꯏꯅ ꯃꯤꯡꯗꯣ ꯃꯣꯏ ꯑꯦꯋꯥꯔꯅꯦꯁ ꯁꯤꯜꯂꯤꯗꯣ ꯑꯗꯨꯅꯅꯦ ꯐꯖꯅ ꯍꯥꯏꯔꯝ ꯇꯥꯛꯑꯝꯃꯦꯕꯀꯣ ꯑꯈꯣꯏꯅ ꯑꯥ ꯒ꯭ꯌꯥꯁꯁꯦ ꯐꯗꯤꯒꯨꯝꯕꯅ ꯇꯩꯊꯣꯛꯄ ꯈꯣꯠꯄ ꯇꯧꯗ꯭ꯔꯥꯅ ꯃꯣꯠꯂꯀꯥꯟꯗ ꯇꯧꯕꯤꯒꯅꯨ ꯍꯥꯏꯕ ꯒ꯭ꯌꯥꯁꯇ ꯅꯞꯄꯤꯁꯦ ꯁꯤꯂꯤꯀꯣꯟꯅꯤꯁꯤꯅꯦꯕ꯫ ꯍꯥꯏꯔꯤꯁꯦ ꯒ꯭ꯌꯥꯁꯀꯤ ꯃꯊꯛꯇ ꯑꯩꯈꯣꯏꯅ ꯏꯁꯇꯤꯜꯅꯦꯅ ꯈꯟꯗ꯭ꯔꯦꯅꯦ ꯏꯁꯇꯤꯜꯒꯨꯝꯕ ꯇꯩꯕ ꯃꯥꯟꯗ꯭ꯔꯥ꯫ ꯆꯂꯤꯀꯣꯟ ꯂꯩꯌꯔ ꯄꯥꯅ ꯇꯩꯕꯅꯤ ꯑꯗꯨ ꯁꯤꯒꯤ ꯄꯣꯠꯁꯤꯗ ꯁꯤꯂꯤꯀꯣꯟ ꯍꯥꯏꯕ꯭ꯔꯣ ꯅꯠꯇꯦ꯫ ꯁꯤꯂꯤꯒꯣꯟ ꯍꯥꯏꯕ꯭ꯔ ꯀꯩꯅꯣ ꯅꯤꯀꯦꯜ ꯍꯥꯏꯕꯅꯤꯍꯦ ꯁꯣꯏꯕꯅꯤ꯫
ꯍꯣꯔꯦꯟꯅꯦ꯫
ꯅꯤꯀꯦꯜ ꯅꯤꯀꯦꯜ ꯇꯩꯏꯕꯅꯤ ꯈꯣꯠ ꯄꯅꯤ ꯑꯗꯨꯅ ꯁꯤꯁꯦ ꯅꯣꯏꯅ ꯐꯗꯤ ꯇꯩꯊꯣꯛꯏꯗꯣ ꯃꯥꯁꯦ ꯍꯧꯖꯤꯛꯀꯤ ꯅꯤꯛ ꯀꯦꯁꯁꯦ ꯇꯩꯁꯤꯅꯅꯦ ꯍꯥꯏꯗꯤ ꯌꯣꯠ ꯌꯣꯠꯀ ꯑꯩꯈꯣꯏꯒꯤ ꯒ꯭ꯌꯥꯁꯁꯤ ꯌꯣꯅ ꯁꯥꯕ ꯑꯣꯏꯗꯤ ꯌꯣꯠꯀ ꯃꯩꯗꯨꯒ ꯆꯨꯅꯕ ꯃꯇꯝꯗ ꯎꯝ ꯑꯗꯨꯝ ꯁꯥꯒꯠꯂꯒ ꯒ꯭ꯌꯥꯁꯁꯦ꯫ ꯄꯣꯛꯈꯥꯏꯕ ꯆꯥꯡ ꯋꯥꯡꯉꯤꯗꯅ ꯑꯗꯣ ꯍꯧꯖꯤꯛꯀꯤ ꯅꯤꯀꯦꯜꯁꯤꯅ ꯏꯪꯊꯍꯜꯂꯤꯅꯦꯕꯀꯣ ꯑꯗꯨ ꯇꯩꯕꯅꯤꯅ ꯐꯔꯤꯅꯤ ꯈꯣꯠꯂꯤꯅ ꯑꯗꯨ ꯅꯣꯏꯅ ꯐꯗꯤꯅ ꯇꯩꯊꯣꯛꯄ ꯑꯗꯩ ꯇꯤ ꯏꯁꯤꯡꯅ ꯇꯧꯔ ꯊꯥꯔꯗꯤ ꯊꯣꯛꯄ ꯁꯔꯛ ꯀ ꯇꯧꯕ ꯇꯧꯕꯤꯒꯅꯣ ꯈꯣꯠꯀꯅꯣꯅ ꯀꯥꯏꯅ ꯇꯥꯛꯑꯝꯃꯦꯕ
ꯑꯣ ꯑꯗꯥ ꯃꯣꯏꯁꯤꯗ ꯑꯍꯜ ꯑꯃꯅꯤ ꯂꯩꯌꯦꯕꯀꯣ ꯑꯍꯜ ꯑꯃꯅꯤ ꯍꯥꯏꯁꯦ ꯁꯨꯝ ꯈꯣꯡꯉ ꯍꯥꯟꯅ ꯃꯣꯏꯒꯤ ꯇꯧꯕꯗ ꯅꯦꯕꯀꯣ ꯁꯦꯝꯒꯦ ꯍꯥꯢꯕ ꯑꯩꯅ ꯌꯥꯔꯣꯏ ꯑꯩꯈꯣꯢꯗ ꯃꯤ ꯀꯧꯔ ꯁꯦꯝꯍꯟꯗꯣꯏꯅꯦꯅ ꯑꯩꯅ ꯌꯥꯗꯕꯅꯤꯕ
ꯎꯝ
ꯑꯗꯨ ꯑꯗꯨꯝ ꯊꯝꯕ ꯑꯩꯅ ꯃꯥꯢꯁꯦ ꯀꯩꯅꯣ ꯀꯒꯤꯅꯣ ꯇꯧꯁꯤꯟꯕꯤꯁꯤꯔꯥꯅ ꯈꯜꯂꯝꯃꯤꯅꯦ
ꯑꯣ ꯑꯩꯗꯣ ꯁꯤꯗꯅꯦ ꯃꯅꯤꯡꯗ ꯆꯠꯂꯨꯕ ꯑꯗꯣ ꯀꯩꯅꯣ ꯇꯧꯕꯒꯤ ꯐꯔꯛ ꯇꯥꯕꯩꯅꯦ ꯑꯗꯣ ꯍꯧꯖꯤꯛꯀꯤꯅꯦ ꯃꯣꯏꯒꯤ ꯇꯩꯊꯣꯛꯅꯕ ꯑꯗꯣ ꯏꯁꯤꯡꯅ ꯇꯧꯗꯕꯤꯗꯣ ꯃꯣꯏꯒꯤꯅꯦ ꯑꯥ ꯃꯍꯤ ꯑꯃ ꯂꯩ ꯑꯗꯨꯗꯨꯅ ꯇꯧꯔ ꯇꯩꯊꯣꯛꯀꯗꯕꯅꯦꯕ ꯑꯗꯣ ꯑꯗꯨꯒ ꯃꯅꯨꯡꯗꯅꯦ ꯒ꯭ꯌꯥꯁꯁꯦ ꯅꯣꯏ ꯀ꯭ꯌꯥꯁ ꯌꯥꯗꯦ ꯈꯣꯠꯇꯦ ꯍꯥꯢꯗꯣ ꯐꯥꯠꯂꯛꯇ꯭ꯔꯤꯗꯣ ꯀꯔꯤꯒꯤꯅꯣ ꯍꯥꯢꯕ ꯀ꯭ꯌꯥꯁ ꯁꯦ ꯅꯨꯡꯇꯤꯒꯤ ꯃꯩ ꯁꯨꯝ ꯍꯧꯔꯒ ꯑꯗꯨꯝ ꯑꯩꯈꯣꯏꯅ ꯆꯥꯛꯁꯦ ꯊꯣꯡꯗ꯭ꯔꯅꯦ ꯑꯗꯨꯝ ꯊꯥꯒꯠꯂꯒ ꯑꯁꯤꯁꯦ ꯑꯗꯨꯝ ꯇꯧꯀꯥꯟꯗꯅꯦ ꯃꯥꯒꯤ ꯃꯊꯤ ꯃꯀꯨꯝ ꯍꯥꯏꯗꯤ ꯌꯣꯠ ꯅꯨꯡ ꯃꯅꯨꯡꯗ ꯃꯌꯥꯝ ꯌꯥꯎꯔꯤꯁꯤꯡꯗꯣ ꯑꯗꯨꯒꯨꯝꯕ ꯆꯥꯛꯊꯦꯛꯄ ꯃꯌꯥꯝꯗꯨꯅ ꯃꯌꯥꯝ ꯂꯩꯔꯤꯅꯦꯕ ꯇꯣ ꯍꯧꯖꯤꯛꯀꯤ ꯃꯣꯏꯒꯤ ꯃꯍꯤꯗꯨꯅ ꯍꯥꯞꯄꯒꯅꯦ ꯏꯁꯤꯡꯗꯅꯦ ꯑꯥ ꯎꯝ ꯏꯁꯤꯡꯗ ꯐꯥꯏꯚ ꯑꯦꯝ ꯑꯦꯜ ꯑꯗꯨꯃꯥꯏꯅ ꯍꯥꯞꯄꯒ ꯏꯁꯤꯡ ꯒ꯭ꯂꯥꯁ ꯑꯃꯗ ꯐꯥꯏꯚ ꯑꯦꯝ ꯑꯦꯜꯒꯨꯝꯕ ꯍꯥꯞꯄꯒ ꯃꯅꯨꯡꯁꯤꯗ ꯍꯩꯖꯤꯜꯂꯦꯗꯅ ꯑꯗꯨꯒ ꯇꯔꯥꯔ ꯅꯤꯛꯑꯒ ꯑꯃꯛ ꯑꯀꯥꯏꯗꯧ ꯂꯧꯊꯣꯛꯄꯤꯒꯗꯕꯅꯤ ꯈꯣꯠꯀꯗꯝꯕꯅꯤ ꯍꯥꯏꯕ ꯑꯗꯩ ꯃꯣꯏꯅ ꯁꯥꯏꯟꯒꯁꯨ ꯌꯥꯝ ꯍꯥꯏꯔꯝꯕꯅꯦ ꯀ꯭ꯌꯥꯁꯤ ꯀꯣ ꯑꯩꯈꯣꯏꯅꯒ ꯃꯩ ꯀꯥꯞꯄ ꯀꯥꯟꯗ ꯕꯨ꯭ꯔꯨ ꯀꯥꯝꯕ ꯑꯃ ꯂꯩꯇ꯭ꯔꯥ ꯅꯨꯡꯁꯤꯠ ꯆꯪꯕꯩ ꯃꯑꯣꯡꯗ ꯑꯗꯨ ꯇꯧꯔꯛꯑꯕ ꯑꯗꯩꯗꯤ ꯃꯩꯁꯦ ꯄꯤꯛꯊꯔꯛꯑꯕ ꯑꯗꯨꯒꯨꯝꯕꯗꯣ ꯀ꯭ꯌꯥꯁꯦ ꯆꯦꯛꯁꯤꯟꯕ ꯌꯥꯔꯦ ꯈꯣꯠꯂꯦ ꯀꯥꯏꯅꯒ ꯌꯥꯝꯅ ꯍꯥꯏꯔꯝꯃꯦꯕ ꯃꯣꯏ ꯑꯦꯋꯥꯔꯅꯦꯁ ꯄ꯭ꯔꯣꯒ꯭ꯔꯝ
ꯎꯝ
ꯑꯗꯣ ꯅꯪꯒꯤꯗꯨꯁꯨ ꯀ꯭ꯌꯥꯁꯇꯨ ꯂꯩꯅꯥ ꯅꯥꯔꯕꯅꯤ ꯑꯝꯇ ꯐꯖꯅ ꯁꯦꯡꯇꯣꯛꯇ ꯌꯥꯔꯔꯣꯏ
ꯥꯑꯗꯨꯅ ꯑꯩ ꯇꯥꯟꯗꯅ ꯄꯥꯏꯗ꯭ꯔꯕꯅꯦ
ꯄꯥꯏꯔꯨꯅꯨ ꯅꯣꯏ ꯅꯣꯏ ꯏꯟꯗꯛꯁꯟ ꯁꯤꯖꯤꯟꯅꯗꯥꯏꯅꯦ
ꯁꯤꯖꯤꯟꯅꯩꯌꯦ ꯑꯗꯣ ꯇꯣꯉꯥꯟꯕ ꯒ꯭ꯌꯥꯁꯁꯨꯗꯤ ꯑꯃ ꯂꯩꯌꯦꯕ ꯑꯃ ꯑꯣꯏꯅ ꯁꯤꯖꯤꯟꯅꯕꯅꯦꯕ ꯁꯤꯂꯤꯟꯗꯔꯗꯨ ꯄꯥꯏꯗ꯭ꯔꯦ ꯒ꯭ꯌꯥꯁꯁꯨꯨ ꯄꯥꯏꯗꯕꯤ ꯑꯗꯨꯝ ꯊꯝꯃꯕꯅꯤ
ꯁꯤꯂꯤꯟꯗꯔꯗꯗꯤ ꯀꯩꯁꯨꯝ ꯇꯧꯔꯝꯃꯣꯏꯌꯦ
ꯌꯦꯡꯕꯅꯦ ꯍꯥꯏꯗꯤ ꯑꯗꯨꯝ ꯎꯝ ꯀꯣꯟꯅ ꯃꯣꯏ ꯂꯥꯛꯑ ꯌꯦꯡꯖꯖꯅꯤꯅ ꯊꯝꯕꯅꯤꯗ ꯁꯤꯂꯤꯟꯗꯔ ꯁꯤꯟꯗꯣꯛ ꯍꯧꯕꯗꯤ ꯌꯥꯏꯗ ꯑꯩꯅ ꯁꯤꯟꯗ꯭ꯔꯕ ꯃꯣꯏ ꯑꯗꯨꯝ ꯇꯧꯍꯜꯂꯝꯕꯅꯦ ꯍꯥꯏꯗꯤ ꯔꯤꯒꯨꯂꯦꯇꯔꯗ ꯔꯤꯒꯨꯂꯦꯇꯔꯗ ꯔꯤꯒꯨꯂꯦꯇꯔꯗꯨ ꯌꯥꯗ꯭ꯔꯤꯔꯥ ꯈꯪꯗꯦ ꯒ꯭ꯌꯥꯟ ꯇꯥꯗꯦ ꯑꯩꯁꯨ ꯄꯥꯏꯗꯧ ꯇꯥꯟꯅ ꯑꯗꯨꯝ ꯄꯥꯏꯗ꯭ꯔꯕꯥ
ꯑꯗꯣ ꯁꯤꯂꯤꯟꯗꯔꯗꯗꯤ ꯀꯩꯁꯨꯝ ꯇꯧꯔꯣꯏꯕꯀꯣ ꯑꯗꯨꯝ ꯐꯠ ꯂꯧꯊꯣꯛꯑꯒ ꯂꯧ ꯊꯥꯡꯒꯣꯕ ꯅꯪ ꯑꯗꯨꯃꯥꯏꯅ ꯊꯤꯡꯖꯤꯟꯂ ꯊꯝꯕꯗꯨꯅ ꯅꯪ ꯀꯤꯗ꯭ꯔꯣ ꯍꯌꯦꯡ ꯄꯣꯛ ꯃꯩꯍꯧ ꯂꯥꯡꯄꯣꯛ ꯊꯣꯛꯑꯗꯤ ꯑꯗꯨꯅ ꯁꯠ ꯂꯥꯎꯅ ꯂꯧꯊꯣꯛꯑ ꯊꯝꯈ꯭ꯔꯣꯗꯣ ꯁꯤꯂꯤꯟꯗꯔꯗꯨꯗꯤ ꯀꯩꯁꯨꯝ ꯇꯧꯔꯣꯢ ꯅꯣꯏ ꯒ꯭ꯌꯥꯁꯇꯨꯗꯅꯦ ꯁꯣꯏꯔꯤꯗꯣ ꯑꯗꯣ ꯒ꯭ꯌꯥꯁꯗꯨ ꯑꯗꯨꯃꯥꯏꯅ ꯆꯥꯝꯊꯣꯛꯑꯒꯅꯦ ꯌꯨꯡꯊꯔ ꯊꯝꯃꯒ ꯃꯍꯤꯁꯤꯡꯗꯣ ꯂꯣꯏ ꯆꯠꯍꯜꯂꯒ ꯊꯝꯃꯣ ꯍꯥꯏꯕꯅꯤ ꯑꯗꯨꯒ ꯁꯦꯡꯇꯣꯛꯑꯀꯥꯟꯗ ꯂꯣꯏ ꯌꯥꯔꯛꯀꯅꯤ ꯅꯣꯏ ꯍꯧꯖꯤꯛꯀꯤ ꯃꯩꯖꯨ ꯐ꯭ꯂꯦꯝꯗꯨꯁꯨ ꯋꯥꯡꯅ ꯆꯥꯛꯂꯛꯑꯅꯤ ꯑꯗꯒꯤꯗꯤ ꯒꯨꯔꯨ ꯒꯨꯔꯨ ꯈꯣꯡꯕꯗꯨꯁꯨ ꯇꯣꯛꯑꯅꯤ ꯑꯗꯩꯗꯤ ꯈꯤꯇꯪꯒ ꯂꯩꯗꯕꯒ ꯄꯨꯨꯠꯀ ꯃꯨꯠꯈꯤꯕ ꯌꯥꯝ ꯇꯧꯗ꯭ꯔꯣ꯫ ꯁꯤꯒꯨꯝꯕꯁꯦ ꯃꯥꯁꯦ ꯒ꯭ꯌꯥꯁꯁꯦ ꯃꯅꯨꯡꯗ ꯐꯠꯇꯕ ꯃꯌꯥꯝ ꯂꯩꯔꯦꯅ ꯍꯥꯏꯔꯤꯅꯦ ꯍꯥꯏꯕꯅꯦꯕ꯫
ꯎꯝ꯫
ꯑꯗꯨꯗꯤ ꯏꯁꯥꯅ ꯁꯦꯡꯗꯣꯛꯑꯦ ꯑꯗꯣ ꯃꯣꯏꯒ ꯍꯥꯏꯐꯦꯠ ꯇꯥꯅꯧ ꯑꯩꯅ ꯁꯨꯝ ꯇꯥꯛꯏꯁꯦ ꯍꯥꯏꯗꯤ ꯅꯪ ꯑꯩꯅ ꯇꯥꯛꯑꯦꯅ ꯑꯃꯨꯛ ꯇꯦꯡꯉꯨꯔꯒ ꯑꯩꯈꯣꯏꯅ ꯅꯤꯌꯣꯝꯗꯣ ꯍꯩꯇ꯭ꯔꯗꯤ ꯅꯠꯇ꯭ꯔꯥ ꯃꯣꯏꯒꯤ ꯀꯣꯟꯇꯦꯛ ꯇꯣ ꯑꯩꯈꯣꯏ ꯑꯩꯅ ꯂꯧꯍꯧꯋꯦꯕꯀꯣ ꯑꯩꯈꯣꯏꯁꯨ ꯒ꯭ꯌꯥꯁ ꯀꯩꯀꯩ ꯌꯥꯛꯇ꯭ꯔꯀꯥꯟ ꯁꯦꯝꯒꯦꯅ ꯑꯗꯨꯗꯣ ꯑꯗꯨ ꯊ ꯄꯤꯔꯛꯀꯦ ꯑꯗꯨꯒ ꯑꯗ ꯑꯣꯏꯅ ꯍꯥꯏꯅꯔꯒ ꯌꯦꯡꯉꯨ꯫
ꯀꯩꯅꯣ ꯇꯧꯕ ꯃꯣꯏ ꯑꯗꯨꯒꯤ ꯒ꯭ꯌꯥꯁꯇꯣ ꯑ ꯐꯥꯏꯕꯔꯅ ꯇꯧꯔꯒ ꯂꯥꯛꯄꯤꯗꯣ ꯈꯪꯕ꯭ꯔꯥ꯫
ꯈꯡ
ꯂꯣꯏꯃꯛ ꯀꯣꯏꯁꯟꯕ ꯑꯃ ꯀꯔꯤ ꯀꯪꯂꯥ ꯒ꯭ꯌꯥꯁ ꯑꯃ ꯀꯩꯅꯣꯝ ꯍꯥꯏꯅꯦ꯫ ꯑꯗꯨꯗꯨꯅꯦꯕ ꯒ꯭ꯌꯥꯁ ꯑꯅꯧꯕꯗꯣ ꯑꯗꯨ ꯑ ꯂꯣꯏꯃꯛ ꯄ꯭ꯂꯥꯥꯁꯇꯤꯛꯅ ꯂꯣꯏ ꯑꯣꯏꯔꯛꯑꯅꯦꯕꯀꯣ ꯀꯣꯕꯔꯗꯣ꯫
ꯎꯝ꯫
ꯑꯔꯤꯕ ꯒ꯭ꯌꯥꯁ ꯁꯤꯂꯤꯟꯗꯔ ꯅꯠꯇꯦꯕꯀꯣ ꯑꯩꯅ ꯁꯇꯣꯁꯅ ꯑꯩ ꯑꯃꯨꯛꯐꯥꯎ ꯎꯗ꯭ꯔꯤꯌꯦ ꯑꯗꯨ ꯁꯤꯖꯤꯟꯅꯗ꯭ꯔꯤꯌꯦ ꯅꯍꯥꯟ ꯄꯤꯔꯝꯕꯅꯦ꯫ ꯃꯣꯏ ꯑꯦꯠꯃꯤꯁꯟ ꯇꯧꯁꯜꯂꯣ ꯑꯗꯨꯒ ꯂꯧꯔꯣ ꯂꯥꯎꯅ ꯑꯗꯨꯅ ꯍꯦꯟꯅ ꯌꯥꯝ ꯐꯩꯌꯦꯅ ꯑꯗꯨ ꯑꯗꯨꯅꯦꯕ ꯑꯩꯅ ꯄꯥꯏꯗ꯭ꯔꯤꯗꯣ꯫
ꯑꯣ꯫
ꯀꯩꯅꯣ ꯆꯥꯛ ꯆꯥꯔꯕꯣ ꯆꯥꯗꯔꯤꯕꯣ꯫
ꯆꯥꯛ ꯆꯥꯛꯂꯣ ꯆꯥꯛꯆꯥ ꯇꯣꯛꯑꯦ꯫
ꯎꯝ꯫
ꯆꯥꯛꯆꯥ ꯇꯣꯛꯑꯦ꯫
ꯀꯩ ꯏꯟꯖꯥꯡꯅꯣ꯫
ꯉꯁꯤꯗꯤ ꯀꯩꯅꯣ ꯁꯧꯒ꯭ꯔꯤ ꯊꯣꯡꯉꯦ ꯁꯧꯒ꯭ꯔꯤ ꯑꯃꯒ ꯄꯥꯛꯅꯝ ꯑꯃꯒ ꯑꯗꯩ ꯊꯥꯡꯖꯤꯡ ꯑꯃ ꯃꯦꯠꯂꯦ꯫
ꯑꯣ ꯁꯧꯒꯔꯤ ꯄꯥꯛꯅꯝ ꯊꯥꯡꯖꯤꯡ ꯑꯁ꯫
ꯃꯇꯝꯒꯤ ꯑꯦꯟꯖꯥꯡꯅꯦ ꯃ ꯃꯇꯝꯒꯤ ꯑꯧ ꯉꯔꯥꯡꯅꯦ ꯊꯥꯡꯖꯤꯡ ꯌꯣꯟꯕꯤ ꯂꯥꯛꯑꯦ
ꯑꯗ ꯎ ꯃꯣꯔꯣꯛꯁꯨ ꯂꯩꯌꯦꯅꯅꯦ ꯎ ꯃꯣꯔꯣꯛꯀ ꯇꯧꯔꯒ ꯃꯦꯠꯂꯦ ꯑꯗꯩꯗꯤ ꯂꯐꯨ ꯊꯔꯣꯗꯨꯅ ꯑꯩꯈꯣꯏ ꯃꯃꯥꯡꯗꯅꯦ ꯂꯐꯨ ꯊꯔꯣ ꯑꯃ ꯌꯥꯜꯂꯝꯃꯦꯕ ꯀꯣ ꯂꯐꯣꯏꯗꯤ ꯈꯔ ꯑꯗꯨꯝ ꯂꯧ ꯁꯥꯒꯔꯦ꯫ ꯂꯐꯣꯏ ꯈꯔ ꯄꯥꯟꯕ ꯍꯧꯒ꯭ꯔꯦ ꯑꯗꯨꯒ ꯂꯐꯨ ꯊꯔꯣꯗ ꯑꯩꯈꯣꯏ ꯃꯥꯅ ꯀꯛꯂꯛꯑꯦ ꯑꯗꯣ ꯄꯥꯛꯅꯝ ꯇꯧꯋꯦ ꯌꯥꯝ ꯍꯥꯎꯋꯦ ꯄꯥꯛꯅꯝꯗꯤ ꯂꯐꯨ ꯊꯔꯛꯑꯣꯅ ꯈ꯭ꯋꯥꯏ ꯆꯥꯅꯩꯗꯅ꯫
ꯎꯝ꯫
ꯑꯩꯈꯣꯏ ꯕꯕꯥꯗꯨ ꯃ ꯥꯊꯕꯛ ꯆꯠꯄ ꯑꯗꯩ ꯆꯥꯛ ꯉꯇꯥꯟ ꯊꯣꯡꯗꯣꯛꯒ ꯑꯩꯈꯣꯏꯁꯨ ꯑꯗꯨꯝ ꯆꯥꯊꯣꯛ ꯄꯨꯂꯞ ꯆꯥ ꯆꯥꯊꯣꯛꯑꯁꯤꯅ ꯆꯥꯊꯣꯛꯑꯕ ꯑꯗꯨꯒꯤ ꯆꯥꯛꯆꯥ ꯇꯣꯛꯄ ꯉꯍꯥꯛ ꯑꯣꯏꯔꯦ꯫
ꯑꯣ ꯑꯁ ꯑꯩꯗꯤ ꯆꯥꯗ꯭ꯔꯤ ꯆꯥꯔꯗꯧꯕꯅꯦ꯫ ꯃꯤ ꯉꯥꯏꯅꯔꯤ ꯑꯈꯣꯏꯗꯤ꯫ ꯑꯁꯨꯔꯥ ꯆꯕꯔꯣꯏ ꯅꯨꯡꯉꯥꯏꯌꯦꯅꯦ
ꯑꯃꯃꯨꯛ ꯉꯥꯏ ꯑꯃꯃꯨꯛ ꯉꯥꯏ ꯑꯗꯨꯃꯥꯏꯅ ꯇꯧꯔꯒ ꯑꯩꯈꯣꯏꯒꯤꯅ ꯑꯃꯨꯛ ꯃꯈꯣꯏ ꯑꯃꯅꯤ ꯑꯈꯛ ꯂꯩꯕꯅꯤꯅ ꯆꯥꯁꯦ ꯐꯠ ꯂꯥꯎ ꯆꯥꯊꯣꯛꯄꯗ ꯌꯥꯝ ꯀꯣꯝꯃꯦꯕ
ꯑꯃꯁꯨꯍꯪ
ꯅꯣꯏꯒꯤꯅ ꯃꯤꯗꯣ ꯌꯥꯝꯕꯅꯤꯅ ꯑꯃꯃꯁꯨ ꯉꯥꯏ ꯑꯗꯩ ꯑꯉꯥꯡꯗꯨ ꯂꯩꯗꯥꯏ ꯅꯣꯏꯗꯤ ꯑꯉꯥꯡꯒꯨꯝꯕ ꯂꯩꯕꯁꯦ ꯃꯣꯏ ꯑꯃꯨꯛ ꯄꯤ ꯆꯥꯅꯕ ꯍꯣꯠꯅꯕ ꯑꯗꯩꯗꯤ ꯑꯃꯨꯛ ꯀꯩꯅꯣ ꯇꯧꯕ ꯑꯗꯨꯝꯇ ꯆꯤꯟꯕꯟꯗ ꯌꯥꯗ ꯑꯝꯗ ꯑꯍꯟ ꯉꯥꯛ ꯂꯩꯕꯅ ꯁꯥ ꯁꯟ ꯀꯣꯝꯃꯦꯕ ꯑꯍꯟ ꯍꯥꯏꯗꯤ ꯌꯥꯝꯅ ꯑꯍꯟ ꯑꯣꯏꯈ꯭ꯔꯕ ꯅꯠꯇꯕ ꯆꯥꯡ ꯆꯠ ꯑꯝꯗ ꯂꯩꯕꯁꯦ ꯁꯤꯅ ꯃꯁꯥ ꯃꯁꯥꯒꯤ ꯊꯕꯛꯁꯦ ꯁꯠ ꯁꯠ ꯇꯧꯅꯔꯒ ꯌꯥꯝ ꯊꯨꯏꯑꯕ ꯑꯉꯥꯡꯒ ꯑꯗꯩ ꯑꯍꯟꯒ ꯂꯩꯕꯁꯤꯗꯤ ꯌꯥꯝꯅ ꯊꯕꯛꯁꯦ ꯃꯉꯥꯝ ꯆꯠꯄ ꯉꯝꯗꯦꯀꯣ
ꯎꯝ
ꯒꯦꯏꯁ ꯀꯗꯣ ꯄꯥꯏꯔꯨꯒꯅꯨꯀꯣ ꯑꯗꯣ ꯅꯣꯏ ꯑꯩꯜꯗꯤ ꯐꯔꯛ ꯑꯃꯨꯛ ꯇꯥꯔꯅꯤꯁꯤ ꯅꯣꯏ ꯃꯉꯍꯣꯏꯗꯁꯨ ꯐꯖꯅ ꯍꯥꯏꯌꯣꯕ ꯑꯩꯅ ꯍꯧꯖꯤꯛ ꯍꯥꯏꯕꯗꯣ ꯃꯣꯏꯅ ꯁꯦꯝꯍꯜꯂꯣ ꯑꯗꯨꯅ ꯃꯣꯏꯅ ꯁꯦꯝꯃꯗꯤ ꯌꯥꯝ ꯐꯕꯅꯦ ꯑꯗꯨꯒ ꯃꯣꯏ ꯑꯩꯅ ꯍꯧꯖꯤꯛ ꯍꯥꯏꯒꯤꯕ ꯍꯤꯗꯛ ꯃꯍꯤꯗꯣ
ꯍꯥ
ꯑꯗꯨꯗꯤ ꯑꯩ ꯃꯃꯤꯡꯗꯤ ꯀꯥꯎꯔꯦ ꯑꯩꯈꯣꯏꯒꯤꯁꯨ ꯂꯩꯗꯤ ꯂꯩꯕꯅꯦ ꯌꯦꯡꯉꯒ ꯍꯣꯔꯦꯟ ꯐꯣꯇꯣ ꯊꯥꯔꯛꯀꯦ ꯑꯗꯣ ꯇꯥꯡꯗꯤ ꯈꯔ ꯇꯥꯡꯕꯅꯦ ꯍꯣꯡꯗꯕꯅꯦꯕ ꯂꯤꯁꯤꯡꯅꯦ ꯑꯅꯤ ꯑꯍꯨꯝ ꯑꯗꯨꯃꯥꯏꯅ ꯄꯤꯕꯅꯦ ꯍꯡ ꯀꯟꯁꯨ ꯆꯥꯎꯗꯕꯅꯦ ꯃꯥꯏ ꯑꯦꯝ ꯑꯦꯜꯗꯣ ꯇꯨ ꯍꯟꯗ꯭ꯔꯦꯗ ꯑꯦꯝ ꯑꯦꯜ ꯃꯨꯛꯇ ꯇꯧꯍꯅꯗꯔꯦ ꯑꯇꯨꯍꯅꯗ꯭ꯔꯦꯠꯇꯤ ꯅꯠꯇꯦ ꯐꯥꯏꯚ ꯍꯟꯗ꯭ꯔꯦꯗ ꯑꯦꯝ ꯑꯦꯜ ꯑꯣꯏꯔꯝꯗꯧ ꯃꯥꯜꯂꯦ
ꯅꯪꯅ ꯍꯥꯏꯁꯦ ꯀꯩꯅꯣꯗꯣ ꯃꯣꯏ ꯃꯅꯨꯡꯗ ꯊꯦꯡꯅꯕꯗꯨꯔꯣꯟꯠ
ꯍꯣꯏ ꯍꯣꯏ ꯃꯅꯨꯡꯁꯨ ꯇꯦꯡꯗꯣꯏꯅꯦꯕꯀꯣ ꯍꯧꯖꯤꯛꯀꯤ ꯍꯤꯗꯥꯛꯁꯤꯅ ꯑꯗꯨ ꯄꯅꯦ ꯃꯊꯛꯇꯣ ꯃꯊꯛꯇꯨꯁꯨꯅꯦ ꯍꯧꯖꯤꯛꯀꯤꯁꯨꯅꯤ ꯍꯤꯗꯥꯛꯇꯨꯅ ꯀꯥꯞꯄ ꯀꯥꯞꯄ ꯆꯅ ꯇꯨꯏ ꯍꯅꯥꯗꯨ ꯉꯥ ꯊꯣꯡꯉꯦ ꯈꯜꯂꯁꯦ ꯉꯥ ꯊꯣꯡꯕꯆꯕꯨꯠ ꯊꯥꯎꯔꯦꯛ ꯃꯌꯥꯝ ꯆꯣꯡꯗ꯭ꯔꯅꯦ ꯑꯗꯨꯒꯨꯝꯕꯗꯣ ꯐꯗꯤ ꯑꯃ ꯃꯆꯥ ꯑꯃ ꯇꯧꯔꯒꯅꯦ ꯍꯧꯖꯤꯛꯀꯤ ꯊ ꯃꯍꯤ ꯇꯣ ꯍꯩꯔꯒꯅꯦ ꯇꯛꯇꯣꯏꯅꯦꯕ ꯑꯗꯨꯅ ꯇꯥꯛꯑꯗꯤ ꯍꯧꯖꯤꯛ ꯑꯩꯅ ꯍꯥꯎ ꯅꯉꯣꯟꯗ ꯅꯤꯀꯦꯝꯅꯦ ꯍꯥꯏꯔꯤꯕ ꯄꯥꯔꯠꯇꯣ ꯀꯩꯁꯨꯝ ꯇ ꯎꯝ ꯃꯥꯗꯣ ꯄꯥꯊꯔꯛꯑꯣꯏꯗꯣꯏꯅꯦꯕ ꯑꯩꯈꯣꯏꯅ ꯐꯤꯅ ꯅꯨꯡꯇꯤꯒꯤ ꯇꯛꯏꯁꯤꯗꯤ ꯄꯥꯊꯕꯩ ꯆꯥꯡꯗꯣ ꯋꯥꯡꯉꯦ ꯁꯨꯝ ꯄꯥꯊꯔꯗꯤ ꯀꯣꯇꯦꯠꯅꯦꯕ ꯃꯥꯗꯣ ꯇꯩꯔꯤꯗꯅ ꯑꯗꯨ ꯇꯩꯕ ꯄꯣꯠꯇꯣꯅꯨ ꯇꯤꯒꯤ ꯁꯨꯝ ꯇꯩꯊꯣꯛꯑꯗꯤ ꯂꯥꯛꯀꯅꯤ ꯏꯁꯤꯡꯒꯨꯝꯕꯅ ꯇꯧꯔꯗꯤ ꯑꯗꯣ ꯍꯧꯖꯤꯛꯀꯤ ꯃꯍꯤꯗꯨꯅ ꯇꯧꯔꯗꯤ ꯇꯧꯔꯣꯏ ꯍꯥꯏꯕꯅꯦꯕ ꯑꯗꯣ ꯑꯩꯈꯣꯏꯁꯨꯅꯦ ꯍꯥꯏꯖꯕꯩ ꯋꯥꯟꯗ ꯊꯕꯛꯀ ꯆꯦꯜꯂꯛꯑꯀꯥꯟꯗ ꯍꯩꯗꯣꯛ ꯍꯩꯖꯤꯟ ꯁꯦꯡꯗꯣꯛ ꯁꯦꯡꯖꯤꯟ ꯇꯧꯗꯦꯗ ꯑꯗꯨꯝ ꯏꯁꯤꯡꯅꯠꯇꯔ ꯐꯗꯤꯅ ꯑꯗꯨꯝ ꯇꯥꯏꯔꯒꯒꯤꯒꯤ ꯑꯗꯨꯝ ꯇꯛꯊꯠꯂꯒ ꯑꯗꯨꯝ ꯇꯣꯛꯏꯗ ꯍꯥꯏꯗꯤ ꯒ꯭ꯌꯥꯁ ꯑꯅꯤ ꯅꯨꯡꯇꯤꯒꯤ ꯊꯣꯡꯅꯕꯅꯤꯅ ꯊꯕꯛꯁꯨ ꯆꯤꯟ ꯕꯒ ꯌꯥꯎꯕꯅꯤꯅ ꯑꯗꯨꯝ ꯆꯥꯛ ꯊꯣꯡꯕꯗꯣ ꯎꯝ ꯐꯔꯛꯇꯤ ꯑꯗꯨꯝ ꯇꯥꯏꯌꯦꯕ
ꯍꯣꯏ ꯑꯃꯨꯛꯨꯛ ꯀꯩꯅꯣ ꯇꯧꯕꯑꯣꯏꯗꯤ ꯐꯕꯥ ꯍꯥꯏꯗꯤ ꯑꯦꯑ ꯈꯅꯅꯥ ꯁꯤꯟꯗꯔꯒꯗꯀꯣ ꯂꯩꯕ ꯑꯣꯏꯗꯤ ꯐꯕ ꯁꯡꯉꯥꯒꯂꯩꯗꯧꯕ ꯁꯨꯃ ꯂꯩꯗꯧꯕ ꯂꯣꯏ ꯇꯥꯏꯅꯔꯃꯤꯅꯥ
ꯃꯥꯅꯦ ꯊꯥꯎ ꯑꯃꯨꯛ ꯉꯥꯎꯁꯜꯂꯅꯤ ꯊꯥꯎꯗꯣ ꯑꯃꯨꯛ ꯆꯣꯡꯁꯤꯜꯂꯅꯤ ꯑꯗꯩꯗꯤ ꯑ ꯁꯝꯅ ꯍꯥꯏꯔꯕꯗ ꯍꯋꯥꯏ ꯀꯥꯝ ꯃꯦꯟ ꯈꯜꯂꯣ ꯍꯋꯥꯏꯗꯨ ꯕꯔꯤ ꯔꯤ ꯀꯥꯝꯗꯕ ꯑꯗꯨꯝ ꯌꯥꯎꯏꯗꯅ ꯀꯨꯀꯔꯗꯒꯤ ꯑꯗ ꯑꯃꯨꯛ ꯃꯣꯠꯂꯅꯤ ꯑꯗꯨꯒꯨꯝꯕ ꯃꯌꯥꯝꯗꯣ ꯁꯨꯝ ꯇꯥꯛꯑꯀꯥꯟꯗ ꯑꯗꯣ ꯍꯧꯖꯤꯛꯀꯤ ꯃꯍꯤꯗꯨꯅ ꯁꯨꯝ ꯈꯤꯇꯪ ꯇꯧꯕꯒꯤꯁꯨ ꯃꯍꯤꯗꯨꯅ ꯁꯨꯝ ꯄꯅ ꯑꯦꯝ ꯃꯦꯔ ꯁꯦꯡꯕꯗꯣ ꯊꯕꯛꯀ ꯆꯤꯟꯗꯕ ꯅꯨꯃꯤꯠꯇꯗꯤ ꯐꯩ ꯊꯕꯛ ꯆꯤꯟ ꯀꯥꯟꯗꯗꯤ ꯐꯔꯛ ꯇꯥꯏꯑꯕ ꯑꯗꯨꯅ ꯐꯗꯤꯅ ꯑꯗꯨꯝ ꯄꯥꯏꯔꯒ ꯒꯤꯒꯤ ꯇꯛꯄ ꯐꯠꯇꯦꯕꯨꯗꯤ ꯍꯥꯏ ꯐꯠꯇꯦ ꯈꯪꯉꯖꯨꯀꯣ ꯏꯁꯥꯒꯤ ꯅꯨꯡꯉꯥꯏꯕꯔꯣꯝꯗꯣ ꯑꯣꯏꯅ ꯀꯝꯐꯣꯔꯠꯇꯦꯕꯜ ꯑꯣꯏꯕꯗꯣ ꯑꯣꯏꯟ ꯊꯤꯕꯗꯣ
ꯑꯗꯨꯃꯥꯏꯟ ꯁꯨꯝ ꯇꯧꯋꯦ
ꯁꯨꯝ ꯐꯅꯕ ꯍꯥꯏꯅꯤꯗ ꯀꯩꯁꯨ ꯌꯥꯝ ꯀꯟꯅ ꯀꯩꯅꯣ ꯇꯧꯕ ꯄꯣꯠꯇꯣ ꯍꯥꯏꯗꯤ ꯄꯣꯠꯁꯦ ꯃꯩꯒꯤ ꯊꯕꯛꯅꯤꯅ ꯃꯆꯥꯝꯗꯒꯤ ꯑꯗꯨꯝ ꯑꯣꯏꯔꯛꯄꯗ ꯑ ꯆꯥꯎꯊꯣꯛꯏꯗꯅ ꯑꯗꯨꯗꯒꯤ ꯑ ꯑꯩ ꯃꯣꯏꯅ ꯍꯥꯔꯛꯇꯣ ꯇꯩꯒꯤ ꯅꯠꯇꯦ ꯑꯗꯨꯗꯒꯤ ꯑ ꯒ꯭ꯌꯥꯁꯁꯦ ꯑꯩ ꯑꯦꯛꯁꯇ꯭ꯔꯥ ꯑꯃꯒ ꯂꯧꯅꯤꯡꯉꯦꯕꯀꯣ ꯗꯨꯝ ꯃꯣꯏꯗ ꯍꯥꯏꯔꯒ ꯂꯧꯕ ꯌꯥꯒꯇ꯭ꯔꯥ
ꯌꯥꯗꯤ ꯌꯥꯅꯤ ꯑꯗꯣ ꯃꯣꯏꯗ ꯍꯥꯏꯔꯖꯨ ꯌꯥꯕꯨꯗꯤ ꯌꯥꯏ ꯑꯗꯨꯑꯣꯏꯔꯖꯨ ꯏꯁꯇꯣꯔꯗꯩ ꯂꯩꯔꯖꯨ ꯍꯧꯖꯤꯛꯇꯤ ꯑꯗꯨꯝ ꯐꯪꯗꯦ ꯃꯥ ꯑꯐꯕ ꯃꯌꯥꯝ ꯐꯪꯉꯦꯗꯅ ꯏꯁꯇꯣꯔꯗꯖꯨ ꯑꯗꯣꯕ ꯑꯗꯨꯝ ꯂꯩꯔꯁꯨ ꯌꯥꯏ ꯀꯩꯁꯨꯝ ꯀꯥꯏꯗꯦ ꯀꯩꯅꯣ ꯑꯗꯨꯝꯃꯥꯏꯟꯅ ꯑꯐꯕ ꯊꯤꯒꯦꯁꯨ ꯊꯤꯌꯣ
ꯅꯠꯇꯕ ꯎꯝ ꯁꯇꯣꯛ ꯂꯠꯇꯕ ꯀꯩꯅꯣꯗꯣ ꯏꯁꯇꯣꯛꯇꯣ ꯅꯠꯇꯕ ꯒ꯭ꯌꯥꯁꯇꯣ ꯒ꯭ꯌꯥꯁ ꯁꯤꯂꯤꯟꯗ꯭ꯔ
ꯁꯤꯂꯤꯟꯗꯔ ꯑꯗꯣ ꯑꯣ ꯅꯪ ꯍꯥꯏꯁ ꯁꯤꯂꯤꯟꯗꯔꯔꯣ ꯁꯤꯂꯤꯟꯗꯔꯁꯨ ꯐꯪꯉꯝꯒꯅꯤ ꯁꯤꯂꯤꯟꯗꯔꯗꯣ ꯁꯤꯂꯤꯟꯗꯔꯗꯤ ꯇꯥꯡꯗꯤ ꯇꯥꯡꯕꯅꯦ ꯑꯃ
ꯇꯥꯡꯁꯅꯣ ꯑꯩꯩꯗꯣ ꯁꯤꯖꯦ ꯑꯉꯡꯒꯩ ꯑ ꯀ ꯍꯣ ꯔꯦꯟꯇ ꯂꯩꯒꯦ ꯍꯥꯏꯕ ꯀꯥꯟꯗ ꯃꯣꯏꯅ ꯄꯨꯒꯔꯗꯤ ꯌꯥꯝꯃꯔꯣꯏꯕꯀꯣ ꯌꯨꯝꯗ ꯑꯦꯛꯁꯇ꯭ꯔꯥ ꯑꯍꯨꯝꯒꯨꯝꯕ ꯊꯝꯃꯦ ꯑꯍꯨꯝꯁ ꯁꯤꯅ ꯑꯃꯂꯣꯏꯝ ꯊꯣꯡꯒ꯭ꯔꯒ ꯑꯅꯤ ꯑꯃꯅ ꯔꯤꯐꯤꯜ ꯇꯧꯕꯒꯤ ꯊꯝꯕꯗꯣ ꯇꯕ ꯄꯨꯟꯗ ꯍꯧꯖꯤꯛ ꯂꯩꯖꯦ ꯑꯍꯨꯝ ꯈꯠꯇꯅꯦꯕꯀꯣ ꯑꯍꯨꯝꯁꯦ ꯑꯃ ꯄꯨꯔꯅꯤ ꯔꯃꯤ ꯍꯦꯛ ꯍꯥꯏꯔꯕꯅꯦꯅ ꯑꯃꯒ ꯊꯝꯖꯟꯒꯦ ꯇꯧꯕꯅꯦꯕ
ꯑꯗꯨꯔꯣ ꯑꯗꯨꯝꯅ ꯑꯗꯨꯗꯤ ꯐꯪꯅꯤꯗ ꯂ ꯂꯩꯀꯣ ꯂꯣꯀꯦꯜꯂꯤꯆꯤ ꯑꯈꯣꯏ ꯁ꯭ꯋꯥꯏꯗ ꯑꯗꯨꯝ ꯍꯪꯀꯥꯟꯗꯖꯨ ꯒ꯭ꯌꯥꯁ ꯌꯣꯟꯅꯤꯡꯕ ꯑꯗꯨꯝ ꯌꯣꯟꯒꯦ ꯍꯥꯏꯕ ꯃꯤ ꯌꯥꯎꯕꯅꯦꯕ ꯌꯣꯟꯅꯤꯡꯕ ꯂꯩꯕ꯭ꯔꯥ ꯑꯍꯥꯡꯕ ꯑꯝ ꯂꯩ ꯒꯦꯅ ꯑꯗꯣ ꯂꯤꯁꯤꯡꯅꯦ ꯑꯍꯨꯝ ꯃꯔꯤꯗꯤ ꯄꯤꯔꯝꯃꯅꯤ ꯑꯃꯗ
ꯑꯗꯨꯗꯤ ꯍꯣꯏ ꯑꯗ ꯁꯥꯗ ꯍꯪꯕꯅ ꯐꯅꯤꯅꯦ ꯍꯥꯟꯅ
ꯎꯝ ꯂꯩꯅꯕꯅꯦ ꯑꯗꯨꯝ ꯌꯣꯟ ꯌꯣꯟꯅꯤꯡꯉꯗꯤ ꯌꯣꯜꯂꯣ ꯌꯥꯕ ꯑꯗꯨꯝ ꯌꯥꯕꯅꯦ